ꯍꯜꯂꯣ ꯀꯩꯗꯧꯔꯤꯅꯣ
ꯎꯝ ꯐꯤꯂꯝ ꯌ‌ꯦꯡꯔꯒ ꯂꯩꯕ
ꯑꯣ ꯅꯪ ꯑꯩ ꯅꯤꯡꯁꯤꯡꯗ꯭ꯔꯕꯣ
ꯃ‌ꯦꯁ‌ꯦꯖꯒ ꯊꯥꯔꯛꯀꯦꯀꯣ
ꯑꯥꯎ ꯑꯩꯈꯣꯏꯗꯨ ꯐꯤꯂꯝ ꯅꯨꯡꯉꯥꯏꯕ ꯑꯃ ꯌꯦꯡꯔꯒ ꯂꯩꯕ
ꯑꯣ ꯆꯥꯛꯇꯤ ꯆꯥꯔꯕ‌ꯣ
ꯑ ꯆꯥꯛ ꯆꯥꯗꯔꯤ
ꯑꯥꯎ ꯍꯥꯏꯔꯒ ꯆꯥꯛ ꯆꯥꯗ꯭ꯔꯤ ꯍꯥꯏꯌꯦ
ꯍꯂꯣꯔꯤ
ꯍ
ꯀꯅꯥꯅ ꯂꯩꯒꯦ
ꯎꯝ ꯏꯃ ꯑꯩꯈꯣꯏꯒ ꯂꯩꯏ ꯃꯈꯣꯏꯗꯤ ꯃꯅꯨꯡꯗ ꯑꯩꯅ ꯃꯄꯥꯟꯗ
ꯑꯣ ꯅꯣꯏ ꯏꯃꯥꯃꯨꯛ ꯇꯥꯔꯗꯤ ꯉꯥꯎꯔꯕꯨꯅ ꯑꯃꯨꯛ ꯍꯥꯏꯔꯛꯀꯅꯤꯀꯣ
ꯎꯝ ꯃꯣꯏꯗꯤ ꯏꯃꯨꯡꯗ ꯇꯤꯚꯤ ꯌꯦꯡꯉ ꯂꯩꯌꯦꯦ ꯅꯣꯏꯗꯤ ꯆꯥꯈ꯭ꯔꯦ ꯑꯩ ꯃꯄꯥꯟꯗ ꯊꯣꯛꯄ ꯐꯣꯟ ꯂꯥꯛꯄꯒꯤ
ꯑꯩ ꯌꯥꯝ ꯁꯤꯒꯧꯁ ꯐꯣꯟ ꯐꯣꯟ ꯂꯥꯛꯄꯒꯤꯗꯃꯛ ꯅꯪ ꯃꯄꯥꯟꯗ ꯊꯧ ꯐꯅꯦꯕ ꯑꯣ ꯑꯗꯨꯒꯃꯗ ꯄꯤꯅꯦ ꯊꯤꯔꯑꯁꯦ ꯔꯃꯤꯅꯖꯤꯛꯇꯦ
ꯆꯥꯛ ꯆꯥꯈ꯭ꯔꯕ꯭ꯔꯥ
ꯑꯧ ꯆꯥꯔꯒ ꯂꯥꯑꯝꯃꯅꯤ ꯑꯃꯨꯛ
ꯎꯝ ꯃꯂꯦꯍꯦ
ꯄꯨꯡ ꯃꯉꯥꯗ ꯆꯥꯈ꯭ꯔꯦ
ꯍꯣꯁꯇꯦꯜ ꯂꯩꯕ꯭ꯔꯣ
ꯑꯣ
ꯍꯁꯇꯦꯜ
ꯀꯩꯗꯧꯒꯦ꯫
ꯍꯥꯥ꯫
ꯀꯗꯣꯒꯦ꯫
ꯆꯥꯛ ꯊꯣꯡꯗ꯭ꯔꯤꯕꯣ ꯅꯣꯏꯗꯤ꯫
ꯎꯝ ꯊꯣꯡꯈ꯭ꯔꯦ꯫
ꯑꯣ ꯊꯣꯡꯗ꯭ꯔꯤꯕꯣ ꯍꯥꯏꯔꯒ ꯎꯝ ꯍꯥꯏꯔꯒ ꯑꯃꯨꯛ ꯊꯣꯡꯈ꯭ꯔꯦ ꯑꯃꯨꯛ ꯍꯥꯏꯕ꯫
ꯎꯝ ꯊꯣꯡꯈ꯭ꯔꯦ ꯍꯥꯏꯕꯅꯦ꯫
ꯑꯩꯅ ꯍꯥꯏꯕꯗꯣ꯫
ꯑꯧ꯫
ꯆꯥꯛ ꯊꯣꯡꯗ꯭ꯔꯤꯕꯣ ꯍꯥꯏꯕ꯫
ꯑꯗꯨ ꯊꯣꯡꯈ꯭ꯔꯦ ꯍꯥꯏꯕ꯫
ꯅꯪ ꯎꯝ ꯍꯥꯟꯅ ꯍꯥꯏꯖꯤꯗꯤ꯫
ꯑꯗꯣ ꯅꯪ ꯇꯥꯕ ꯁꯣꯏꯕꯒꯤꯅꯦ꯫
ꯑꯦ꯫
ꯑꯩꯅꯗꯤ ꯎꯝ ꯊꯣꯡꯈ꯭ꯔꯦ ꯍꯥꯏꯅ ꯍꯥꯏꯕꯒꯤꯅꯦ꯫
ꯑꯣ ꯈꯔ ꯇꯞꯄꯒꯤꯅꯦ ꯋꯥꯉꯥꯡ
ꯑꯦ ꯑꯩꯔꯣ꯫
ꯎꯝ ꯈꯔ ꯇꯞꯄꯩꯅꯦ꯫
ꯎꯝ ꯍꯣꯏ ꯅꯟ ꯅꯪ ꯊꯨꯕꯒꯅꯦ꯫
ꯎꯝ ꯅꯨꯄꯥꯗꯤ ꯊꯨꯒꯗꯕꯅꯤ ꯅꯨꯄꯤꯅ ꯇꯞꯀꯗꯕꯅꯤꯅꯀꯣ꯫
ꯎꯝ ꯃꯥꯅꯦ꯫
ꯀꯩ ꯃꯊꯦꯜ ꯊꯣꯡꯕꯤꯈ꯭ꯔꯒꯦ ꯉꯁꯤꯗꯤ꯫
ꯎꯝ ꯉꯁꯤꯗꯤ ꯑꯣꯛꯁꯥ ꯊꯣꯡꯉꯦ꯫
ꯑꯩꯁ ꯑꯍꯥꯎꯕꯨ ꯉꯥꯛꯇ ꯆꯏꯕꯣ꯫
ꯎꯝ ꯑꯩꯈꯣꯏ ꯑꯪꯀꯜ ꯍꯣꯏ ꯍꯥꯠꯄ꯫
ꯑꯣ ꯅꯪ ꯊꯣꯡꯕ꯭ꯔꯣ꯫
ꯎꯝ ꯏꯃꯥꯅ꯫
ꯑꯣ ꯅꯪ ꯊꯣꯡꯕ꯭ꯔꯣ ꯍꯥꯏꯔꯒ ꯎꯝ ꯍꯥꯏꯔꯒ ꯏꯃꯥꯅꯃꯨꯛ ꯍꯥꯏꯔꯛꯑꯦ꯫
ꯏꯃꯥꯅ ꯊꯣꯡꯉꯦ ꯍꯥꯏꯕ꯫
ꯑꯣ ꯅꯪ ꯅꯪꯗꯤ ꯊꯣꯡꯗ꯭ꯔꯦ꯫
ꯍꯣꯏ ꯊꯣꯡꯗ꯭ꯔꯦ ꯏꯃꯥꯅ ꯊꯣꯡꯈ꯭ꯔꯦ꯫
ꯊꯣꯡꯕ ꯍꯩꯇꯕꯩꯔꯣ ꯅꯠꯇ꯭ꯔꯒ ꯊꯣꯡꯗꯕꯩꯔꯣ꯫
ꯎꯝ ꯑꯣꯛꯁꯥꯗꯤ ꯄꯥꯛ ꯍꯩꯇꯕ꯫
ꯊꯣꯡ ꯇꯝꯃꯣꯌꯦ ꯑꯁ ꯅꯪ ꯍꯌꯦꯡꯋꯥ ꯌꯨꯝ ꯄꯥꯜꯂꯗꯤ ꯌꯥꯔꯔꯣꯏꯅꯦ꯫
ꯍꯩꯌꯦ ꯍꯦ꯫
ꯈꯔ ꯍꯩꯇꯕ ꯈꯤꯇꯪꯅꯦꯕ꯫
ꯎꯝ ꯍꯩꯌꯦ ꯑꯗꯨ ꯈꯔꯗꯤ ꯍꯩꯌꯦꯅ ꯌꯦꯟꯒꯨꯝꯕꯗꯤ ꯍꯩꯌꯦ꯫
ꯎꯝ꯫
ꯑꯣꯛꯁꯥ ꯍꯥꯎꯕ꯭ꯔꯅꯦ ꯅꯪꯒꯤꯗꯃꯛꯇꯗꯤ ꯑꯣꯛꯁꯥꯖꯦ ꯍꯥꯎꯕ꯭ꯔꯣ꯫
ꯑꯁ ꯈꯪꯗꯦ ꯑꯩꯗꯤ ꯆꯥꯕ ꯉꯝꯗꯦ꯫
ꯎꯝ ꯀꯩ ꯁꯅ ꯍꯥꯎꯕ꯭ꯔꯣ ꯅꯪꯒꯤꯗꯤ꯫ ꯎꯝ ꯍꯥꯥ ꯇꯥꯕꯣ
ꯑꯩꯅ ꯉꯥꯡꯕ ꯍꯣꯏ
ꯀꯩꯁꯥ ꯅꯍꯥꯎ ꯇꯥꯏꯌꯦ
ꯎꯝ ꯆꯤꯛꯀꯟꯅ ꯍꯥꯎꯋꯦ ꯕꯣꯏꯂꯔꯅ
ꯑꯣ ꯑꯗꯨ ꯑꯣꯏꯔꯕꯔꯕꯅꯤ ꯅꯪ ꯅꯪ ꯌꯥꯝ ꯁꯣꯜꯂꯝꯕꯅꯤꯀꯣ
ꯍꯥꯥ
ꯌꯥꯝ ꯁꯣꯠꯂꯝꯅꯤꯕ ꯅꯁꯥꯗꯣ
ꯀꯃꯥꯏꯅ ꯏꯁ ꯆꯤꯛꯀꯟ ꯆꯥꯕ ꯃꯤ ꯌꯥꯝ ꯅꯣꯏꯌꯦꯅ
ꯑꯩ ꯍꯥꯏꯕꯗꯤ ꯁꯣꯟꯕ ꯄꯥꯡꯒꯜ ꯌꯥꯎꯗꯕꯗꯣ
ꯎ
ꯕꯣꯏꯂꯔꯗꯤ ꯕꯣꯏꯂꯔꯗꯤ ꯍꯤꯗꯥꯛ ꯀꯥꯞꯄꯒ ꯌꯣꯛꯄꯅꯤꯅ
ꯎꯝ ꯑꯗꯨꯗꯤ ꯕꯖꯥꯔꯗꯅꯤꯅ ꯂꯣꯀꯦꯜꯅ ꯌꯣꯛꯄꯗꯤ ꯀꯔꯤꯁꯨ ꯇꯧꯗꯦ
ꯑꯣ ꯣꯏꯕꯤꯂꯥꯒꯁꯦ ꯆ ꯌꯥꯝꯅꯗꯤ ꯆꯥꯅꯩꯅꯦ ꯃꯤꯁꯤꯡꯁꯨ ꯌꯥꯝ ꯄꯥꯝꯅꯩꯅꯦ
ꯎꯝ ꯍꯥꯎꯕꯗꯨꯗꯤ ꯀꯪꯅ ꯉꯧꯕꯗꯣ
ꯑꯗꯣ
ꯎ
ꯀꯩꯒꯤꯅꯣ ꯃꯤꯅ ꯃꯤꯁꯤꯡꯁꯦ ꯐꯠ ꯠꯇꯕ ꯊꯕꯇꯤ ꯌꯥꯝ ꯊꯨꯅ ꯇꯧꯕ ꯍꯩꯌꯦꯕꯀꯣ
ꯎꯝ
ꯑꯗꯣ ꯐꯕꯗꯤ ꯍꯩꯇꯕ ꯇꯧꯕꯗꯣ
ꯀꯔꯤ ꯋꯥꯔꯤꯅꯣ
ꯃꯤꯁꯤꯡꯁꯦ ꯐꯠꯇꯕꯗꯤ ꯌꯥꯝ ꯇꯧꯈ꯭ꯔꯜꯂꯤꯕ ꯃꯤꯁꯤꯡꯁꯦ ꯌꯥꯝꯅꯗꯦ
ꯍꯣꯏ
ꯍ
ꯅꯣꯏ ꯐꯨꯠꯕꯣꯜ ꯌꯦꯡꯗꯦ
ꯌꯦꯡꯉꯦ ꯑꯩꯁ ꯐꯨꯠꯕꯣꯜꯗ ꯍꯥꯏꯔꯗꯤ ꯐꯨꯜꯅ‌ꯦ ꯏꯟꯇꯔꯦꯁ
ꯑꯣ ꯑꯗꯨꯅꯦ ꯉꯔꯥꯡ ꯀꯞꯄꯁꯤꯀꯣ ꯑꯩꯈꯣꯏ
ꯑꯩꯁ ꯀꯩꯒꯤ
ꯅꯣꯡ ꯉꯔꯥꯡꯗꯨ ꯕ꯭ꯔꯥꯖꯤꯜ ꯁꯄꯣꯔꯠ ꯇꯧꯕꯅꯦꯕ
ꯑꯣ
ꯑꯗꯨꯒ ꯂꯥꯁꯇ ꯖꯄꯥꯟ ꯃꯉꯣꯟꯗ ꯑꯣꯏꯕ ꯋꯥꯅꯤꯗ
ꯍꯣꯏꯒꯤ
ꯑꯅꯣ ꯖꯄꯥꯟꯈꯣꯏꯗꯨ ꯌꯥꯝ ꯑ ꯍꯩ ꯍꯩꯁꯨ ꯍꯩꯌ‌ꯦ ꯅꯨꯡꯁꯨ ꯅꯨꯡꯁꯤꯌꯦ
ꯑꯣ
ꯑꯗꯨ ꯏꯟꯁꯇꯥꯒ꯭ꯔꯥꯝꯗ ꯑꯗꯨꯝ ꯃꯣꯏ ꯚꯤꯗꯤꯑꯣꯒꯨꯝꯕ ꯁꯦꯝꯕꯗꯣ ꯀꯌꯥꯃꯨꯛ ꯍꯩꯕ꯭ꯔꯥ ꯑꯗꯨꯝ ꯀꯞꯄꯁꯦ
ꯑꯗ
ꯅꯣꯏ ꯀꯅꯥ ꯁꯞꯄꯣꯔꯠ ꯇꯧꯕ꯭ꯔꯣ ꯅꯪ
ꯕ꯭ꯔꯖꯤꯜꯅꯤ ꯑꯩꯗꯤ
ꯑꯩꯅ ꯑꯥꯔꯖꯦꯟꯇꯤꯅꯥ
ꯑꯣ ꯑꯥꯔꯖ‌ꯦꯟꯇꯤꯅꯥ ꯃꯤ ꯃꯦꯁꯤꯖꯦ ꯍꯟꯗꯛ ꯃꯥ ꯗꯥꯎ ꯐꯩꯅꯦ
ꯎꯝ ꯍꯣꯏ ꯍꯩꯕꯒꯤꯅꯦ
ꯑꯦ
ꯍꯨꯝ
ꯈꯪꯗꯔ‌ꯦ ꯀꯩꯒꯤ ꯀꯥꯞꯄꯤꯅꯣ ꯅꯪꯗꯤ ꯑꯩ ꯂꯩ
ꯄꯨꯟꯅ ꯍꯩꯇ꯭ꯔꯗꯤ ꯀꯃꯥꯏ ꯍꯥ
ꯀꯩꯒꯤ ꯀꯞꯄꯤꯅꯣ ꯅꯪꯗꯤ ꯑꯩ ꯂꯩꯇ꯭ꯔꯤ ꯀꯥꯟꯗ
ꯑꯩꯈꯣꯏ ꯌꯦꯡꯕ ꯂꯣꯏꯅ ꯀꯞꯄꯦ ꯑꯩꯈꯣꯏ ꯏꯃꯥꯟꯅꯕꯤ ꯈꯣꯏ ꯂꯣꯏꯅ ꯀꯞꯄꯦ
ꯑꯁ ꯑꯩ ꯂꯩꯔꯀꯥꯟꯗꯗꯤ ꯀꯞ ꯑꯩ ꯂꯩꯇ꯭ꯔꯀꯥꯟꯗꯗꯤ ꯀꯞ ꯅꯣꯏ ꯅꯪꯒꯨꯠ
ꯅ ꯅꯣꯏ ꯅꯣꯏ ꯅꯣꯏ ꯀꯞꯇ‌ꯦ
ꯀꯥꯞꯇꯦꯗ ꯑꯩꯈꯣꯏ ꯉꯝꯃꯤꯁꯤꯗꯤ ꯀꯃꯥꯏ ꯀꯥꯞꯇꯣꯏꯕ
ꯃꯥꯅꯦ ꯍ‌ꯣꯏ
ꯑꯥꯞꯇꯔꯨꯟꯅꯦ
ꯍꯧꯖꯤꯛ ꯇꯤ ꯅꯣꯛꯄꯛ ꯈꯔ ꯂ‌ꯦꯞꯄ ꯃꯥꯜꯂ‌ꯦꯅ ꯅꯣꯛꯕꯁꯦ ꯂꯥꯥꯟꯅꯤ ꯍꯥꯏ
ꯃꯥꯅꯦ ꯍꯣꯏ ꯑꯗꯣ ꯑꯩ ꯉ ꯅ‌ꯣꯛ ꯅ‌ꯣꯛꯇꯦꯕꯗꯨ ꯅꯪꯅ ꯉꯁꯥꯏ ꯗꯨꯛ ꯅꯣꯛꯄ ꯀꯥꯟꯗꯀꯣ
ꯑꯥ
ꯌꯥꯝ ꯅꯣꯛ ꯑꯩꯖꯤ ꯅꯣꯛꯂꯗꯤ ꯌꯥꯝ ꯇꯣꯛꯄꯗꯣ ꯌꯥꯝ ꯋꯥꯏꯕ
ꯑ
ꯃꯥ ꯉꯁꯥꯏꯗ‌ꯣ ꯀꯣꯜ ꯇꯧꯔꯛꯄꯗꯣ ꯏꯃꯥꯟꯅꯕ ꯏꯃꯥꯟꯅꯕꯗꯣ ꯃꯥ ꯋꯥꯔꯤ ꯁꯥ ꯍꯩꯇꯦ ꯑꯩ ꯕꯨ ꯍꯥꯟꯅ ꯁꯥꯕꯤꯌꯨ ꯍꯥꯏꯕꯅꯦꯕ ꯑꯗꯨꯒ ꯅꯪꯕꯨ ꯁꯥꯕꯤꯕꯅꯦꯅ ꯑꯩꯅ
ꯍꯣꯏ ꯑꯩ ꯉꯁꯥꯏꯗꯒꯤ ꯅꯣꯛꯄ ꯍꯧꯈ꯭ꯔꯦꯕ ꯑꯩꯅ ꯑꯗꯨꯝ ꯀꯧꯕ ꯀꯥꯟꯗ ꯁꯨꯈꯨꯡ ꯈꯨꯝꯗꯕ ꯅ‌ꯣꯏ ꯅꯪꯗꯣ
ꯑꯣ ꯅꯪ ꯈꯣꯟꯗꯤ ꯇꯥꯕ ꯑꯩꯖꯨ
ꯑꯣꯍꯣꯏ ꯑꯗꯨ ꯅꯪꯒꯤ ꯈꯣꯟꯁꯨ ꯑ ꯇꯥꯟꯗꯦ ꯑꯩ ꯀ꯭ꯔꯤꯁꯨ
ꯑꯣ ꯑꯩꯅ ꯅꯪꯈꯣꯟꯗꯤ ꯇꯥꯕ ꯑꯩꯅ ꯑꯗꯨꯝ ꯍꯜꯂꯣ ꯍꯜꯂꯣ ꯍꯥꯏ ꯅꯪꯁꯨ ꯇꯥꯗꯕ ꯑꯃꯨꯛ ꯑꯩꯗꯣ ꯅꯣꯛ ꯅꯣꯛ ꯅꯣꯛ
ꯑꯣ ꯑꯩꯅ ꯅꯣꯕꯗꯣ ꯅꯪ ꯇꯥꯕ꯭ꯔꯥ
ꯇꯥꯏꯌꯦ ꯐꯖꯅ ꯅꯣꯛꯄꯅꯦ ꯏꯃꯥꯅꯕꯒꯥ ꯏꯕꯥꯅꯤ ꯑꯥꯏ
ꯑꯥ ꯂꯝꯕꯤꯗ ꯆꯠꯈ꯭ꯔꯕꯗꯤ ꯅꯣꯛꯄꯁꯤ ꯅꯣꯛꯄꯁꯤ
ꯑꯣ ꯑꯣ
ꯅꯪꯅ ꯉꯥꯡꯕꯗꯨ ꯀꯔꯤꯁꯨ ꯇꯥꯗꯦꯕ ꯑꯗꯨ ꯍꯣꯔꯦꯟ ꯑꯥ ꯀꯨꯏꯅ ꯂꯩꯔꯒ ꯇꯥꯏꯑꯦ ꯇꯥꯏꯑꯦ ꯇꯞꯅ ꯑꯗꯨꯝ ꯇꯥꯈ꯭ꯔꯦ ꯑꯗꯨꯗꯤ
ꯑꯗꯨꯗ ꯑꯩꯒꯤ ꯅꯦꯠꯇꯣ ꯍꯣꯁꯄꯣꯠꯃꯨꯛ ꯁꯝꯕ
ꯍꯣꯏ ꯑꯗꯨꯗꯅꯪ ꯇꯥꯏ ꯅꯪꯅ ꯍꯥꯏꯕ ꯀꯥꯟꯗꯨ ꯑꯃꯨꯛꯀꯥ ꯁꯥꯎꯕ ꯃꯥꯟꯕ ꯑꯗꯨꯒꯤ ꯑꯩꯗꯣ ꯍꯦꯟꯅ ꯅꯣꯛꯅꯤꯡꯈ꯭ꯔꯕ
ꯑꯁ ꯂꯣꯏꯔꯦꯅꯦ ꯀꯩꯒꯤ ꯁꯥꯎꯗꯣꯏꯅꯣ ꯍꯥꯏ
ꯑꯩꯈꯣꯏ ꯉꯣꯟꯗꯥꯗꯤ ꯁꯨꯃꯥꯏꯅ ꯇꯥꯏꯌꯦꯕ ꯇꯥꯏꯌꯦ ꯍꯥꯏꯅ ꯇꯕꯗꯣ
ꯑꯣ ꯑꯩ ꯋꯥ ꯉꯥꯡꯔꯀꯥꯟꯗꯀꯣ
ꯎꯝ
ꯑꯗꯨꯝ ꯏꯆꯝ ꯆꯝꯅ ꯉꯥꯡꯉꯁꯨ ꯁꯥꯎꯅꯤꯡꯗꯅ ꯉꯥꯡꯉꯁꯨ ꯑꯗꯨꯝ ꯃꯤꯁꯤꯡꯅ ꯍꯥꯏꯔꯕꯗꯤꯀꯣ ꯅꯪꯒꯤ ꯋꯥ ꯈꯨꯉꯥꯡꯁꯦ ꯑꯁꯥꯎꯔꯒ ꯉꯥꯡꯕ ꯃꯥꯜꯂꯦ ꯍꯥꯏꯌꯦꯕ
ꯎꯝ ꯄꯨꯔꯥ ꯃꯥꯜꯂꯦ ꯍꯣꯏ ꯉꯁꯥꯏꯗꯨ ꯑꯗꯨ ꯑꯩ ꯑꯗꯨ ꯍꯦꯟꯅ ꯉꯝꯗ꯭ꯔꯦ ꯅꯣꯡ ꯫
ꯅꯪꯗꯤ ꯃꯤ ꯁꯥꯥꯎꯔꯒ ꯅꯣꯛꯏꯕ
ꯍꯣꯏ ꯑꯩꯅ ꯇꯕ꯭ꯔꯥ ꯍꯥꯏꯕꯗꯨ ꯌꯥꯝ ꯌꯥꯝꯃꯦ
ꯑꯥ
ꯑꯗꯣ ꯅꯪꯅ ꯅꯪꯁꯋꯥꯏꯗꯒꯤ
ꯑꯩꯖꯨ ꯇꯥꯕ꯭ꯔꯣ ꯇꯥꯕ꯭ꯔꯣ ꯍꯜꯂꯣ ꯍꯜꯂꯣ ꯀꯩꯗꯧꯔꯤꯅꯣ ꯀꯩꯗꯧꯔꯤꯅꯣ ꯍꯥꯏ ꯂꯩꯕ ꯫ ꯑꯗꯨꯒ ꯅꯪꯗꯣ ꯅꯣꯛꯑꯒ ꯂꯩꯕ ꯑꯩꯗꯤ ꯑꯩ ꯋꯥ ꯈꯨꯉꯥꯡꯗꯨꯗ ꯈꯨꯉꯥꯡꯗꯨꯗ ꯅꯪ ꯅꯣꯛꯅꯤꯡꯉꯕꯅ ꯅꯣꯛꯑꯒ ꯂꯩꯕꯅ ꯈꯟꯕ ꯑꯃꯨꯛ
ꯅꯠ ꯑꯩ ꯅꯪꯅ ꯉꯥꯡꯕ ꯁꯨꯛꯇꯥ ꯇꯥꯗꯦ ꯑꯗꯨꯒꯤ ꯑꯩ ꯑꯗꯨ ꯑꯩꯅ ꯅꯣꯛꯄꯁꯨ ꯃꯔꯝ ꯂꯩꯌꯦꯕ
ꯀꯩ ꯃꯔꯝ
ꯅꯪꯅ ꯍꯥꯟꯅ ꯐꯣꯟ ꯇꯧꯔꯛꯑꯦ ꯑꯗꯨꯒ
ꯑꯥ
ꯑꯩꯈꯣꯏ ꯑꯩꯈꯣꯏꯅꯤꯗꯨ ꯅꯦꯠꯋꯥꯛ ꯌꯥꯕ꯭ꯔꯥ ꯌꯦꯡꯁꯤ ꯍꯥꯏꯅ ꯅꯪꯅ ꯐꯣꯟ ꯇꯧꯔꯛꯑꯦꯀꯣ ꯫
ꯑꯥ
ꯑꯗꯨꯁꯨ ꯅꯪꯅ ꯅꯪꯅ ꯍꯥꯟꯅ ꯍꯧꯕꯅꯦꯕ ꯅꯦꯋꯥꯛ ꯌꯥꯕ꯭ꯔꯥ ꯍꯥꯏꯅ ꯑꯗꯣ ꯑꯩꯅ ꯍꯦꯛ ꯅꯪꯉꯣꯟꯗ ꯇꯧꯕꯒ ꯅꯪꯗꯨ ꯁꯨꯡꯈꯨꯝ ꯈꯨꯝꯗ꯭ꯔꯦꯅ ꯫
ꯑꯥ
ꯑꯗꯨꯗꯤ ꯅꯪꯒꯤ ꯅꯦꯠꯋꯥꯛꯅ ꯑꯣꯏꯕꯅꯦꯕ ꯑꯩꯒꯤꯗꯤ ꯌꯥꯏꯑꯕ
ꯎꯝ ꯋꯥꯆꯦꯞꯇ ꯇꯧꯕꯗꯅꯦ ꯏꯃꯥꯟꯅꯕ ꯇꯧꯕ ꯑꯃꯗꯨꯅ ꯑꯩꯅ ꯇꯧꯕ ꯫
ꯍꯣꯏ ꯑꯗꯨꯀꯥꯟꯗꯗꯤ ꯌꯥꯝ ꯅꯦꯠꯋꯥꯛꯇꯨ ꯌꯥꯝ ꯌꯥꯒ
ꯑꯩ ꯑꯩ ꯋꯥ ꯈꯨꯡꯉꯥꯡꯗꯣ ꯏꯃꯥꯅꯕ ꯅꯣꯛ ꯅꯣꯛꯑ ꯂꯩꯕꯅꯦ ꯇꯥꯔꯒꯀꯣ ꯅꯪꯖꯨ ꯅꯣꯛꯑ ꯂꯩꯕꯅꯤꯅꯔꯣ
ꯑꯗꯣ ꯅꯪ ꯀꯃꯥꯏꯅ ꯉꯥꯡꯔꯥ ꯂꯩꯕ꯭ꯔꯥ
ꯇꯥꯕ꯭ꯔꯣ ꯇꯥꯕ꯭ꯔꯣ ꯇꯥꯏꯌꯦ ꯇꯥꯏ ꯀꯩꯗꯧꯏꯅꯣ ꯀꯩꯗꯧꯏꯅꯣ ꯫ ꯍꯜꯂꯣ ꯍꯜꯂꯣ ꯇꯧꯎꯔꯂꯥ ꯑꯗꯨꯗ ꯅꯪꯗꯣ ꯑꯗꯨꯝ ꯅꯣꯛꯑ ꯑꯩꯗꯤ ꯀꯩꯗꯧꯔꯕꯅꯣꯅ ꯆꯪꯕꯅꯦ ꯫
ꯎꯝ
ꯑꯗꯣ ꯅꯪꯒꯤ ꯈꯨꯅꯣꯛꯇꯣ ꯅꯨꯄꯥ ꯂꯩ ꯅꯨꯄꯥ ꯌꯥꯝ ꯅꯨꯄꯥ ꯃꯔꯛꯇꯗꯤ ꯅꯣꯛꯎꯅꯨꯀꯣ
ꯀ꯭ꯔꯤ ꯇꯧꯕ꯭ꯔꯥ
ꯃꯤ ꯅꯨꯄꯥꯁꯤꯡꯗ ꯉꯥꯎꯅꯤ ꯅꯪꯕꯨ
ꯎꯝ ꯉꯥꯎꯔꯣꯏ ꯑꯩꯒꯤ ꯈꯣꯟ ꯌꯥꯝ ꯆꯥꯎꯕꯗꯨꯗꯤ
ꯑꯁ ꯅꯨꯡꯁꯤꯌꯦ ꯑꯩ ꯍꯥꯏꯗ꯭ꯔꯥ ꯁ꯭ꯨꯋꯤꯠ ꯌꯥꯝ ꯑꯣꯏꯅ ꯫ ꯑꯩꯐꯥꯎ ꯉꯁꯥꯏ ꯉꯥꯎꯔꯒ ꯇꯥꯕꯅꯦ ꯑꯦ
ꯏꯃꯥꯟꯅꯕ ꯂꯩꯔꯝꯗ꯭ꯔꯗꯤꯀꯣ ꯑꯩ